ꯍꯜꯂꯣ ꯇꯥꯕ꯭ꯔꯣ
ꯇꯥꯏꯌꯦ
ꯀꯩꯇꯧꯔꯤꯅꯣ
ꯀꯤꯁꯨ ꯇꯧꯗꯦ ꯑꯗꯨꯝ ꯂꯩꯔꯦ
ꯀꯩꯅꯣ ꯅꯣꯛꯅꯤꯡꯔ ꯂꯩꯕꯗꯣ
ꯅꯣꯡꯅꯤꯡꯗꯦꯍꯦ ꯀꯔꯤ ꯅꯪ ꯅꯪ ꯐꯥꯒꯤꯁꯨ ꯇꯧꯗꯅ ꯑꯩ ꯀꯃꯥꯏꯅ ꯅꯣꯛꯇꯣꯏꯅꯣ ꯅꯣꯛꯅꯤꯡꯗꯦ ꯀꯩꯝꯇ
ꯏꯁꯏꯁꯏꯁ ꯅꯣꯞꯄꯒꯨꯝ ꯇꯧꯋꯦꯍꯦ ꯑꯩꯗꯤ ꯏꯅꯔꯖꯤ ꯂꯩꯇꯦ ꯅꯠꯇꯦ ꯉꯔꯥꯡ ꯉꯁꯥꯏꯗꯣ ꯆꯥꯛ ꯆꯥꯔꯦ ꯑꯗꯨꯒ ꯆꯥꯛ ꯆꯥꯔꯒ ꯏꯆꯦꯒꯤ ꯌꯨꯝꯗ ꯂꯥꯛꯑꯦ ꯑꯗꯨꯒ ꯏꯆꯦꯒꯤ ꯌꯨꯝꯗ ꯂꯥꯛꯔꯒ ꯀꯩꯅꯣ ꯊꯤ ꯐꯥꯔ ꯏꯔꯨꯂꯨꯕꯒꯤ ꯏꯅꯔꯖꯤ ꯂꯥꯏꯇ꯭ꯔꯦ ꯍꯥ ꯍꯥ
ꯌꯥꯔꯦ ꯅꯡꯁꯦ ꯆꯥꯃꯟꯕꯒꯤ ꯑꯣꯏꯔꯝꯒꯅꯤꯀꯣ ꯌꯥꯝ ꯆꯥꯒꯅꯨ ꯌꯥꯝ ꯆꯥꯒꯅꯨ ꯗꯥꯏꯠ ꯇꯧꯑꯣ
ꯀꯥꯏꯗꯒꯤ ꯗꯥꯏꯠꯅꯣ ꯗꯥꯠꯏ ꯇꯧꯕꯒ ꯉꯝꯖꯗ꯭ꯔꯦꯗ ꯌꯦꯟꯗꯦꯝꯅꯦ ꯌꯦꯟꯗꯦꯝꯅꯦ ꯍꯥꯏꯔꯁꯨꯀꯣ ꯌꯦꯡꯕ ꯈꯛꯇꯅꯦꯕ ꯑꯃ ꯁꯨ ꯇꯦꯁ ꯇꯨꯕꯤꯗ꯭ꯔꯦꯌꯦ ꯃꯁꯛ ꯈꯛꯇ ꯀꯩ ꯏꯟꯖꯥꯡꯅꯣ ꯍꯥꯏꯔꯒ ꯁꯨꯝ ꯌꯦꯡꯕꯒꯛꯇꯅꯦꯕ
ꯑꯩꯁꯨ ꯌꯦꯟꯗꯦꯝꯕꯨꯗꯤ ꯄꯥꯝꯗꯦꯍꯦ
ꯑꯁ ꯌꯦꯟꯗꯦꯝꯗꯣ ꯑꯩꯁꯨ ꯄꯥꯝꯗꯦ
ꯑꯩꯁꯨ ꯁꯧꯒ꯭ꯔꯤꯁꯨ ꯄꯥꯝꯗ꯭ꯔꯦ ꯍꯧꯖꯤꯛꯀꯥꯟꯁꯦ ꯑꯩꯗꯤ ꯀꯔꯤ ꯇꯧꯕꯩꯔꯥ ꯈꯪꯗꯦ ꯅꯪ ꯃꯥꯟ ꯂꯥꯛꯑꯦ ꯑꯩꯁꯦ ꯑꯗꯨꯝ ꯂꯩꯔꯒ ꯅꯣꯛꯅꯤꯡꯉꯤꯗ
ꯁꯧꯒꯔꯤ ꯅꯍꯥꯛ ꯑꯦ ꯉꯔꯥꯡ ꯉꯔꯥꯡꯗ ꯑꯩꯒꯤ ꯏꯄꯥꯗ ꯁꯧꯒꯔꯤ ꯄꯨꯔꯛꯑꯦ ꯂꯥꯎꯗꯒꯤ
ꯃꯥꯗꯤ ꯁꯧꯒꯔꯤ ꯄꯥꯝꯕ꯭ꯔꯅꯦ
ꯎꯝ ꯑꯦ ꯈꯪꯗꯦ ꯄꯥꯝꯕ꯭ꯔꯥ ꯄꯥꯝꯗꯕ꯭ꯔꯥ ꯍꯥꯏꯕꯗꯤ ꯈꯪꯗꯦ ꯑꯗꯨ ꯄꯨꯔꯛꯑꯦ ꯍꯥꯏꯕꯔꯣ ꯏꯟꯁꯥꯡ ꯆꯥꯅꯤꯡꯉꯥꯏ ꯂꯩꯇꯕꯩꯏꯔ
ꯆꯥꯎꯅ ꯄꯨꯔꯛꯑꯗꯤ ꯐꯖꯅ ꯊꯣꯡꯉꯒ ꯆꯥꯎꯅ ꯅꯪꯗꯣ
ꯑꯗꯨꯝ ꯑꯗꯨꯝ ꯂꯩꯒꯦꯔ ꯉꯁꯤꯗꯤ ꯆꯠꯊꯣꯛꯀꯦꯔꯥ
ꯅꯠꯇꯦ ꯑꯗꯨꯝ ꯂꯩ ꯑꯁ ꯉꯁꯥꯏꯗꯣ ꯑꯥ ꯀꯩꯅꯣ ꯉꯁꯤ ꯅꯦꯠꯋꯥꯛ ꯄꯤꯗꯕꯒꯤꯔ ꯀꯩꯒꯤꯅꯣꯀꯣ
ꯈꯪꯗꯦ ꯅꯪꯕꯨ ꯅꯪꯕꯨ ꯄꯥꯎ ꯐꯥꯎꯅꯒꯦ ꯇꯧꯔꯒ ꯅꯦꯠꯋꯔꯛ ꯉꯁꯥꯏꯁꯨ ꯂꯩꯇ꯭ꯔꯦ ꯀꯩꯅꯣ ꯕꯤꯗꯤꯑꯣ ꯌꯦꯡꯅꯤꯡꯉꯥꯏꯐꯥꯎ ꯂꯩꯇꯕꯅꯤ ꯉꯁꯥꯏ
ꯕꯤꯗꯤꯌꯣ ꯌꯦꯡꯅꯤꯡꯉꯥꯏ ꯂꯩꯥꯏꯇꯕꯒꯤ ꯇꯨꯝꯕꯅꯤ ꯑꯩꯁꯨ
ꯇꯨꯖꯤ ꯐꯥꯎ ꯄꯤꯗꯕꯅꯤꯀꯣ ꯉꯁꯥꯏ
ꯀꯦ
ꯎꯝ
ꯅꯪ ꯀꯩꯅꯣꯒꯤ ꯆꯥꯛ ꯄꯤꯕ ꯆꯠꯈ꯭ꯔꯕ꯭ꯔꯣ ꯂꯣꯏꯔꯕꯣ
ꯑꯈꯣꯏ ꯏꯅꯦꯝꯕꯣꯛ ꯈꯣꯏꯆꯠꯈꯤꯑꯦ
ꯆꯠꯇꯤꯕꯣ ꯅꯪ
ꯑꯩꯗꯤ ꯆꯠꯇ꯭ꯔꯦ
ꯑꯣ
ꯅꯪ ꯅꯪ ꯌꯥꯎꯅꯤꯡꯕ꯭ꯔꯥ ꯆꯠꯁꯦꯔꯥ ꯅꯣꯡꯃꯥ
ꯀꯗꯥꯏꯗꯒꯤ ꯑꯁ ꯅꯪꯒꯤ ꯌꯨꯝ ꯑꯦ ꯅꯪꯒꯤ ꯂꯧꯗ ꯀꯩꯅꯣ ꯑꯋꯥꯊꯕꯤ ꯂꯩꯌꯦ ꯍꯥꯏꯕ ꯅꯠꯇ꯭ꯔꯣ
ꯂꯩ ꯍꯣꯏ
ꯀꯔꯤ ꯄꯨꯔꯛꯑꯣ ꯄꯨꯔꯛꯎꯕ
ꯑꯁ ꯆꯠꯁꯤ ꯀꯩꯅꯣ ꯄꯨꯔꯛꯑꯔꯣꯏ ꯅꯪ ꯆꯠꯇ꯭ꯔꯗꯤ
ꯇꯔꯅꯦꯜꯗ ꯆꯥꯅꯤꯡꯉꯥꯏ ꯀꯤꯌꯦ ꯑꯩꯗꯤ
ꯀꯩꯅꯣ ꯅꯣꯛꯀꯅꯣ ꯍꯦ ꯑꯁꯦꯡꯕ ꯍꯥꯏꯔꯒ ꯅꯣꯛꯑꯒ ꯂꯩꯔꯦ ꯅꯪꯗꯤ ꯐꯪꯒꯤ ꯇꯧꯔꯒ ꯑꯩ ꯑꯁꯦꯡꯕ ꯉꯥꯡꯕꯅꯦ
ꯅꯠꯇꯦ ꯑꯗꯣꯏꯁꯨ ꯄꯨꯔꯛꯑꯣ ꯍꯥꯏꯕꯗꯣ
ꯅꯪ ꯀꯅꯥꯕꯨ ꯀꯤꯕ꯭ꯔꯥꯅꯦ ꯇꯅꯦꯜꯒꯤ ꯃꯅꯨꯡꯗ ꯀꯤꯕ꯭ꯔꯥ
ꯌꯥꯝ ꯃꯝꯕ ꯌꯥꯝ ꯃꯝꯕ ꯇꯧꯕ ꯅꯠꯇ꯭ꯔꯣ
ꯑꯁ ꯇꯣꯔꯁ ꯂꯩꯅ ꯑꯩꯗꯤ ꯇꯣꯔꯁꯨ ꯇꯣꯔꯁ ꯐꯥꯎ ꯄꯥꯏꯗꯦ
ꯑꯩꯁ ꯀꯥꯟꯕꯁꯥꯏ ꯍꯦ
ꯑꯁꯦꯡꯕꯅꯦ ꯅꯣꯡꯉꯥꯜꯂꯗꯤ ꯑꯗꯨꯝ ꯉꯥꯜꯂꯦ ꯑꯩꯒꯤꯗꯤ ꯃꯤ ꯃꯤ ꯑꯇꯩꯒꯤꯗꯤ ꯇꯧ ꯇꯣꯔꯁ ꯄꯥꯏꯔꯒ ꯆꯠꯂꯦ ꯑꯩꯗꯤ ꯄꯣꯔꯥ ꯗꯥꯏꯔꯦꯛꯇ ꯆꯠꯄꯅꯦ ꯑꯁꯦꯡꯕ ꯉꯥꯡ
ꯍꯥꯍꯥꯍꯥ ꯀꯤꯍꯦ ꯅꯪꯒ ꯆꯠꯅꯤ ꯑꯩꯁꯨ ꯍꯥꯍꯥꯍꯥꯍꯥ
ꯑꯦ ꯅꯤꯛꯅꯤꯡꯉꯤꯍꯦ ꯑ
ꯑꯁ ꯅꯦꯠꯋꯥꯛ ꯈꯔ ꯅꯨꯡꯉꯥꯏꯇꯕ ꯃꯥꯜꯂꯦꯕꯣ
ꯍꯧꯖꯤꯛꯔ
ꯅꯪꯅ ꯅꯣꯛꯄꯗꯣ ꯅꯦꯠꯋꯥꯛ ꯅꯨꯡꯉꯥꯏꯇꯕꯒꯤ ꯅꯪꯒꯤ ꯈꯨꯅꯣꯛꯇꯣ
ꯑꯁ ꯌꯥꯔꯦꯗ ꯑꯣ ꯑꯣ ꯑꯣ ꯅꯦꯠꯋꯥꯛ ꯆꯞꯄ꯭ꯔꯅꯦ
ꯅꯦꯠꯋꯥꯛ ꯆꯞꯄꯒꯤꯔ ꯈꯪꯗꯦ
ꯎꯝ
ꯁꯥꯎꯅꯤꯡꯔ ꯂꯩꯕꯅꯦ ꯅꯦꯠꯋꯥꯛ ꯐꯪꯗꯕꯒꯤꯀꯣ ꯄꯤꯗꯤꯑꯣꯛꯇꯣ ꯌꯦꯡꯅꯤꯡꯉꯁꯨ ꯅꯦꯠꯋꯥꯛ ꯂꯩꯇꯕꯒꯤ ꯑꯁ ꯕꯤꯠꯂꯩꯇꯦꯗ ꯑꯒ
ꯎꯄꯥꯏ ꯂꯩꯇꯦ ꯑꯩꯈꯣꯏ ꯈꯨꯟꯗꯗꯤ ꯑꯗꯨꯝ ꯎꯝ ꯂꯩꯑꯦ ꯀꯔꯤꯁꯨ ꯇꯧꯗꯦ ꯑꯗꯨꯝ ꯂꯩꯌꯦ
ꯀꯅꯥ ꯀꯅꯥ ꯅꯣꯏꯅꯤ ꯈꯛꯇ
ꯑꯣꯥ
ꯎꯄꯥꯏ ꯂꯩꯥꯇꯦ
ꯎꯝ ꯀꯣꯏꯔꯛꯑꯣ ꯑꯗꯨꯗꯤ ꯏꯆꯦꯒꯤ ꯌꯨꯝꯗ ꯏꯆꯦꯒꯤ ꯌꯨꯝꯗ ꯂꯩꯌꯦ ꯑꯦ ꯑꯁ ꯉꯁꯥꯏꯗꯣ ꯏꯃꯥꯟꯅꯕꯤ ꯑꯃ ꯑꯦ ꯀꯩꯅꯣ ꯅꯣꯏꯒꯤ ꯅꯣꯏ ꯂꯩꯀꯥꯏꯒꯤ ꯑꯥ ꯑꯃꯗꯣ ꯃꯅꯤꯡꯗ ꯂꯩꯕꯗꯣ ꯃꯥꯗꯣ ꯀꯩꯅꯣ ꯂꯧꯕꯨꯛꯇ ꯆꯠꯂꯦ ꯍꯥꯏꯌꯦ ꯑꯗꯨꯒ ꯊꯔꯣꯏ ꯌꯥꯝ ꯂꯩꯌꯦ ꯍꯥꯏꯌꯦ ꯑꯗꯨ ꯑꯣꯏꯔꯁꯨ ꯀꯩꯅꯣ ꯆꯪꯕ ꯌꯥꯗꯕꯒꯤꯀꯣ ꯊꯔꯣꯏꯗꯣ ꯌꯥꯝ ꯂꯩꯌꯦ ꯍꯥꯏꯌꯦ ꯅꯣꯡꯁꯨ ꯆꯨꯑꯦ ꯑꯗꯨꯒ ꯀꯩꯅꯣ ꯇꯧꯕꯒꯤ ꯆꯥꯎꯁꯨ ꯆꯥꯎꯋꯤ ꯍꯥꯏ ꯊꯔꯣꯏꯗꯣ ꯑꯗꯨꯕꯨꯀꯣ ꯑꯈꯣꯏ ꯏꯃꯥꯅꯀꯣ ꯂꯧꯗ ꯍꯧꯖꯤꯛꯀꯥꯟ ꯆꯪꯕ ꯌꯥꯔꯣꯏ ꯆꯠꯀꯅꯨ ꯍꯥꯏꯌꯦ
ꯑꯣ ꯍꯣꯏ ꯍꯧꯖꯤꯛꯀꯥꯟ ꯆꯠꯂꯔꯣꯏꯁꯤꯗ ꯀꯩꯅꯣ ꯃꯣꯏ ꯄꯝꯐꯦꯜ ꯍꯧꯈ꯭ꯔꯕ ꯍꯧꯈ꯭ꯔ ꯃꯥꯜꯂꯦ
ꯎꯝ ꯀꯨꯏꯗꯕꯅꯤꯅꯀꯣ ꯈꯔ ꯑꯉꯥꯡ ꯑꯣꯏꯕꯅꯤꯅ ꯆꯪ ꯌꯥꯗꯦ ꯍꯥꯏ
ꯎꯄꯥꯏ ꯂꯩꯇꯦ ꯆꯠꯅꯤꯡꯉꯁꯨ ꯅꯣꯡꯃꯗꯤ ꯆꯠꯁꯦ
ꯎꯝ
ꯇꯥꯕ꯭ꯔ
ꯎꯝ
ꯑꯩꯅ ꯅꯦꯠꯋꯥꯛꯅꯔꯥ ꯈꯟꯕ ꯑꯃꯨꯛꯀ ꯅꯨꯡꯉꯥꯏꯔꯤꯀꯣ ꯅꯪꯗꯤ ꯅꯥꯗꯦꯀꯣ ꯌꯨꯝꯗ ꯂꯥꯛ ꯑꯃꯨꯛ ꯅꯥꯕ ꯍꯧꯕ꯭ꯔꯅꯦ
ꯅꯕꯩ ꯅꯠꯇꯦ ꯏꯅꯔꯖꯤ ꯂꯩꯇꯦ ꯍꯥꯏꯕ
ꯏꯅ꯭ꯔꯖꯤ ꯗꯣ ꯂꯩꯅꯤꯡꯉꯥꯏ ꯈꯔ ꯆꯥꯛꯗꯣ ꯐꯖ ꯐꯖꯅ ꯆꯥꯛꯑꯣ ꯆꯥꯛ ꯌꯥꯝ ꯌꯥꯝ ꯆꯥꯛꯑꯣ
ꯉꯔꯥꯡꯗꯣ ꯑꯩ
ꯌꯦꯟꯗꯣ ꯇꯧꯕ ꯌꯥꯗ꯭ꯔꯣ ꯆꯤꯛꯀꯟ ꯂꯣꯀꯜꯒꯤꯗꯣ
ꯉꯔꯥꯡ ꯆꯥꯏꯌꯦ
ꯅꯦꯕ ꯅꯨꯡꯉꯥꯏꯍꯦ ꯅꯄꯥ ꯅꯃꯥꯁꯨ ꯅꯪꯕꯨ ꯌꯥꯝ ꯅꯨꯡ
ꯍꯥꯍꯥ ꯅꯨꯡꯁꯤꯗ꯭ꯔꯗꯤ ꯑꯩꯕꯨ ꯅꯨꯡꯁꯤꯗ꯭ꯔꯗꯤ ꯀꯅꯥꯕꯨ ꯅꯨꯡꯁꯤꯒꯦꯔꯣ
ꯌꯥꯝ ꯅꯨꯡꯁꯤꯃꯟꯕꯒꯤ ꯅꯪꯁꯦ ꯌꯥꯝ ꯄꯣꯡꯉ ꯂꯩꯔꯦ ꯅꯄꯥ ꯅꯃꯥ ꯅ